ꯇꯥꯏꯌꯦ ꯇꯥꯏꯌꯦ ꯇꯥꯏꯌꯦ
ꯑ ꯁꯒꯔꯒꯤ ꯅꯨꯡꯉꯥꯏꯔꯀꯥꯟꯗ
ꯑꯗꯨꯅꯦ ꯋꯥꯔꯤ ꯅꯨꯡꯉꯥꯏꯕ ꯀꯥꯟꯗ ꯐꯣꯟ ꯃꯨꯠꯄꯁꯨ ꯋꯥꯔꯤꯁꯦ ꯀꯥꯏꯗꯒꯤꯩ ꯂꯣꯏꯈꯤꯕꯅꯣ ꯍꯥꯏꯁꯦ ꯍꯦꯛꯇ ꯀꯥꯎꯋꯦꯕ
ꯑꯗꯨꯅꯦ ꯑꯗꯨ ꯃꯐꯝ ꯈꯨꯗꯤꯡꯗꯅꯦ ꯀꯔꯤ ꯀꯔꯤ ꯌꯥꯝ ꯑꯗꯨꯝ ꯅꯨꯡꯉꯥꯏꯕ ꯍꯧꯔꯗꯤ ꯑꯗꯨꯝ ꯀꯛꯊꯠꯄ ꯍꯧꯔꯅꯤ ꯐꯣꯟꯁꯨ
ꯍꯣꯏ ꯍꯣꯏ ꯑꯗꯨꯃꯥꯏꯅ ꯇꯧꯕꯅꯦ ꯋꯥꯔꯤ ꯌꯥꯝ ꯅꯨꯡꯉꯥꯏꯔꯀꯥꯟꯗꯀꯣ
ꯍꯣꯏ
ꯑꯦꯍ ꯑꯩꯈꯣꯏꯔꯣꯝꯒꯤ ꯍꯧꯖꯤꯛ ꯎꯆꯦꯛ ꯑꯅꯤꯗꯣ ꯌꯥꯝ ꯅꯨꯡꯁꯤꯔ ꯐꯝꯃꯒ ꯂꯩꯔꯦ ꯑꯃꯨꯛ ꯑ ꯗꯣꯏ
ꯍꯣꯏ ꯑꯩꯈꯣꯏꯔꯣꯝꯗꯁꯨꯀꯣ ꯑꯌꯨꯛ ꯑꯌꯨꯛ ꯉꯟꯇꯥ ꯉꯟꯇꯥꯗ ꯎꯆꯦꯛ ꯍꯥꯏꯕꯗꯤ ꯁꯥꯛ ꯐꯖꯕ ꯑꯃ ꯌꯥꯎꯋꯦ ꯃꯈꯣꯡꯗꯣ ꯏꯁꯥꯡ ꯆꯥꯡꯅ ꯀꯪ ꯀꯪꯕ ꯃꯈꯩ
ꯑꯣ ꯇꯥꯏꯌꯦ ꯇꯥꯏꯌꯦꯦ ꯍꯣꯏ ꯇꯥꯏꯌꯦ ꯁꯣꯝꯗꯁꯨ ꯈꯔ ꯂꯩꯊꯑꯣꯅꯦ ꯑꯣ ꯇꯥꯏꯌꯦ ꯌꯥꯔꯕꯣ
ꯑ ꯃꯥꯂꯦ ꯑꯣꯖꯤ ꯌꯥꯔꯦ ꯌꯥꯔꯦ
ꯑꯥ
ꯅꯪꯒꯤ ꯃꯈꯣꯟꯗꯣ ꯌꯥꯝ ꯀꯟꯕ ꯍꯥꯏꯕꯗꯤ ꯑꯅꯤꯔꯣ ꯑꯍꯨꯝꯔ ꯑꯗꯨꯅ ꯀꯟꯕ ꯅ ꯅꯠꯇꯕ ꯑꯗꯨꯝ ꯑꯅꯤꯔꯛ ꯑꯍꯨꯝꯔ ꯃꯅꯤꯡꯗ ꯑꯗꯨꯝ ꯇꯥꯕꯗꯣ
ꯑꯥ ꯇꯧꯕꯅꯦ ꯃꯔꯛꯇꯗꯤ ꯍꯣꯏ
ꯑꯗꯨꯒꯤ ꯅꯨꯡꯉꯥꯏꯇꯕꯀꯣ
ꯀꯥꯏꯅꯦ ꯑꯁ
ꯅꯍꯥꯟꯗꯣ ꯑꯩꯈꯣꯏ ꯑꯩꯈꯣꯏꯔꯣꯝꯗꯀꯣ ꯁꯥꯃꯟꯕꯒꯤꯀꯣ ꯅꯣꯡꯃꯁꯦ ꯑꯩꯈꯣꯏ ꯊꯕꯛ ꯂꯣꯏꯔꯒ ꯒꯥꯔꯤ ꯉꯥꯏꯔ ꯂꯩꯕ ꯑꯩꯁꯦ ꯑꯗꯨ ꯑꯗꯨ ꯃꯇꯝꯗ ꯑꯩ ꯒꯥꯔꯤꯅ ꯆꯠꯂꯦꯕ ꯒꯥꯔꯤ ꯃꯆꯥ ꯍꯥꯟꯅꯗꯤ ꯒꯥꯔꯤ ꯃꯆꯥ ꯆꯠꯄꯗꯣ ꯑꯗꯨ ꯅꯨ ꯃꯅꯤꯠꯇꯣ ꯑꯩꯒꯤ ꯏꯆꯦ ꯃꯥ ꯑꯩꯅ ꯍꯦꯛ ꯍꯦꯛ ꯆꯠꯃꯤꯟꯅꯕ ꯑꯗꯨꯝ ꯃꯥꯗꯣ ꯑꯗꯨ ꯅꯨꯃꯤꯠꯇ ꯂꯥꯛꯇ꯭ꯔꯕ ꯃꯁꯥ ꯉꯝꯗꯕꯩꯀꯣ ꯊꯕꯛ ꯂꯩꯕꯩꯔꯥ ꯃꯁꯥ ꯉꯝꯗꯕꯩꯔꯥ ꯀꯔꯤꯗꯝꯃ ꯇꯧꯈ꯭ꯔꯕꯅꯦ ꯃꯥ ꯂꯥꯛꯇꯕ ꯑꯩꯁꯦ ꯒꯥꯔꯤ ꯑꯩꯈꯣꯏꯅ ꯑꯩꯈꯣꯏꯒꯤ ꯊꯕꯛ ꯊꯕꯛ ꯃꯐꯝꯒꯤ ꯒꯥꯔꯤ ꯍꯦꯛ ꯑꯃ ꯂꯩꯌꯦꯕ ꯑꯅꯤ ꯑꯍꯨꯝꯗꯤ ꯂꯩꯑꯦ ꯑꯩꯅ ꯍꯦꯛ ꯆꯞ ꯑꯃ ꯂꯩꯕ ꯑꯗꯨꯗ ꯑꯩꯈꯣꯏ ꯑꯩꯈꯣꯏ ꯊꯕꯛ ꯂꯣꯏꯔꯒ ꯉꯥꯔꯤ ꯉꯥꯏ ꯂꯩꯕ ꯑꯗꯨꯗ ꯁꯃꯟꯕꯒꯤꯗꯣ ꯍꯥꯏꯕꯗꯤ ꯅ ꯅꯨꯃꯤꯠꯇ ꯍꯥꯏꯕꯗꯤ ꯅꯨꯡꯁꯥ ꯊꯣꯛꯇꯕꯤ ꯅꯣꯡꯃ ꯑꯃꯅ ꯆꯥꯛ ꯅꯥꯝꯕꯗꯨ ꯇꯧꯋꯦꯕꯅꯣ ꯅꯨꯃꯤꯠꯇ ꯐꯖꯅ ꯅꯨꯃꯤꯠ ꯆꯨꯞꯄ ꯅꯨꯡꯁꯥ ꯊꯣꯛꯇꯕ ꯅꯨꯃꯤꯠꯇꯣ ꯅꯨꯃꯤꯠ ꯑꯌꯨꯛꯇꯒꯤ ꯍꯧꯅ ꯣ ꯍꯥꯏꯕꯗꯤ ꯅꯨꯡꯊꯤꯤꯟꯐꯥꯎ ꯅꯨꯡꯁꯥ ꯊꯣꯛꯇ꯭ꯔꯒ ꯑꯗꯨꯝ ꯁꯥꯕꯗꯣ ꯅꯣꯡ ꯃꯝꯂꯒ ꯑꯗꯨꯝ ꯆꯥꯅꯕꯗꯣ ꯑꯗꯣ ꯑꯩꯈꯣꯏ ꯒꯥꯔꯤ ꯉꯥꯏ ꯂꯏꯕ ꯀꯥꯟꯗꯀꯣ ꯑꯗꯨ ꯏꯃꯥꯟꯅꯕꯤ ꯑꯃꯅ ꯍꯥꯏꯔꯤꯅꯦ ꯑꯩ ꯉ ꯑꯁꯤꯒꯤ ꯈꯨꯠꯁꯥꯁꯤꯗꯤ ꯑꯩꯗꯤ ꯉꯥꯛꯛꯇꯕ ꯉꯝꯗꯦꯅ ꯍꯥꯏꯕ ꯃꯅꯥ ꯑꯃ ꯍꯥꯏꯕꯗꯤ ꯎ ꯄꯥꯝꯕꯤ ꯑꯆꯧ ꯑꯆꯧꯕꯁꯨ ꯂꯩꯌꯦꯕ ꯎ ꯄꯕ ꯑꯆꯧ ꯑꯆꯧꯕ ꯂꯩꯌꯦ ꯐꯥꯎ ꯃꯅꯥ ꯑꯃ ꯐꯥꯎ ꯂꯦꯡꯗꯕ ꯋꯥꯅꯤꯗ ꯑꯗꯨꯅ ꯍꯥꯏꯔꯤꯅꯤꯅꯦ ꯑꯩꯈꯣꯏꯁꯦ ꯁꯣꯔ ꯍꯜ ꯂꯩꯖꯥ ꯂꯩꯇꯕꯖꯥꯠ ꯑꯩꯈꯣꯏꯁꯤ ꯁꯣꯔ ꯍꯣꯟꯗꯧ ꯃꯥꯜꯂꯦꯅ ꯍꯥꯏꯕꯗꯤ ꯃꯅꯥ ꯑꯃꯐꯥꯎ ꯂꯦꯡꯗꯕꯅꯤꯅꯀꯣ ꯃꯅꯥ ꯑꯃꯐꯥꯎ ꯂꯦꯡꯗꯕꯅꯤꯅ ꯑꯩꯈꯣꯏꯗꯤ ꯉꯁꯤꯁꯦ ꯁꯣꯔ ꯍꯨꯟꯕꯒ ꯌꯥꯒꯗꯧ ꯃꯥꯟꯗꯦꯅ ꯍꯥꯏꯔꯦ ꯑꯨꯛꯂꯕ ꯑꯆꯧ ꯑꯆꯧꯕ ꯎ ꯐꯥꯎ ꯂꯦꯡꯗꯕꯗꯣ ꯃꯅꯥ ꯑꯃ ꯐꯥꯎ ꯂꯦꯡꯗꯕꯗꯣ ꯑꯗꯨꯒꯤ ꯅꯨꯡꯁꯤꯠ ꯂꯥꯛꯇꯕꯗ ꯑꯗꯨꯝ ꯌꯥꯝ ꯁꯥꯈ꯭ꯔꯦꯕ ꯅꯨꯃꯤꯠꯇꯣ ꯈꯜꯂꯨꯅꯦ ꯅꯨꯡꯁꯥꯒ ꯊꯣꯛꯑꯃꯗꯤ ꯑꯗꯨꯒꯤꯒꯤ ꯑꯗꯨꯒꯤ ꯃꯊꯛꯇ ꯅꯣꯡ ꯅꯨꯡꯁꯥ ꯊꯣꯛꯇꯕꯤꯗ ꯑꯗꯨꯝ ꯁꯥꯔꯒ ꯑꯃꯨꯛꯀ ꯅꯨꯡꯁꯥ ꯊꯣꯛꯑꯒ ꯑꯗꯨꯝ ꯁꯥꯔꯗꯤ
ꯑꯗꯨꯅꯦ ꯑꯁꯤ ꯑꯁꯤꯗꯗꯤ ꯅꯍꯥꯟ ꯅꯨꯡ ꯅꯨꯡꯁꯤꯠ ꯄꯜꯂꯒꯀꯣ ꯅꯨꯡꯁꯤꯠ ꯂꯥꯛꯑꯦ ꯃꯣꯏꯁꯦ ꯅꯪ ꯄꯟꯕꯗꯣ ꯈꯪꯕ ꯑꯣꯏꯕ ꯃꯥꯜꯂꯦ
ꯑꯁ ꯃꯣꯏꯁꯨ ꯃꯣꯏꯁꯨ ꯑꯍꯤꯡ ꯍꯥꯏꯕꯗꯤ ꯃꯣꯏꯁꯨ ꯑꯩꯈꯣꯏꯒꯤ ꯇꯥꯏꯞꯇꯅꯦꯅ ꯍꯥꯏꯌꯦꯅ
ꯍꯣꯏ ꯍꯣꯏ
ꯑꯩꯈꯣꯏꯒ ꯃꯤ ꯑꯩꯈꯣꯏ ꯃꯤꯒ ꯆꯞ ꯃꯥꯟꯅꯩ ꯍꯥꯏꯅ ꯃꯣꯏꯁꯨ ꯍꯤꯡꯉꯤꯅꯤꯅꯦ ꯍꯤꯡ ꯗꯒꯤ ꯃꯣꯏꯣꯏꯁꯨ ꯁꯣꯔ ꯍꯜꯂꯤꯅꯦꯅꯦ ꯇꯥꯔꯦꯅꯦꯅꯦ
ꯇꯦꯡ ꯕ ꯍꯧꯖꯤꯛ ꯅꯪꯅ ꯍꯥꯏꯔꯒ ꯑꯩꯈꯣꯏꯔꯣꯝꯒꯤ ꯎꯆꯦꯛꯒꯨꯝꯕ ꯌꯦꯣꯡꯒꯨꯝꯕꯁꯦ ꯇ꯭ꯔꯁꯨ ꯁꯥꯕ ꯃꯥꯜꯂꯦꯕ ꯎꯆꯦꯛꯁꯨ ꯎꯆꯦꯛ ꯀꯟꯅ ꯏꯁ ꯆꯥꯒ ꯂꯩꯔꯝꯕꯗ ꯑꯃꯨꯛ ꯄꯥꯏꯔ ꯆꯠꯈ꯭ꯔꯦ ꯁꯥꯕ ꯃꯥꯜꯂꯦ ꯍꯥꯏꯗꯤ ꯃꯄꯥꯟꯗ ꯁꯛ꯭ꯔꯒ ꯂꯩꯕꯅꯦꯕ ꯃꯥꯒꯤ ꯈꯨꯟꯖꯦꯜꯗꯣ ꯍꯧꯖꯤꯛ ꯍꯧꯖꯤꯛ ꯣꯡꯁꯥ ꯈ꯭ꯔ ꯀꯥꯟꯗ ꯊꯣꯛꯄꯗ ꯄꯥꯏꯈꯤꯕ ꯋꯥꯅꯤꯗ ꯁꯥꯕ ꯑꯣꯏꯔꯝꯃꯅꯤ
ꯑꯣ ꯑ ꯍꯥꯏꯕꯗꯤ ꯑꯁꯦꯡꯕꯒꯤꯀꯣ ꯀꯩꯕ ꯁꯟꯒꯨꯝꯕ ꯍꯥꯏꯕꯗꯤ ꯅꯍꯥꯟꯁꯨ ꯑꯩꯅ ꯍꯥꯏꯕꯗꯤ ꯊꯕꯛ ꯆꯠꯄ ꯍꯦꯛ ꯍꯦꯛ ꯃꯐꯝ ꯂꯝꯕꯤꯗꯨꯗꯀꯣ ꯂꯝꯕꯤ ꯑꯃ ꯂꯩꯌꯦꯕ ꯑꯗꯨ ꯃꯔꯛꯇꯁꯨ ꯌꯥ ꯗꯤ ꯌꯨꯝꯒꯨꯝꯕ ꯀꯩꯁꯨ ꯂꯩꯇꯕ ꯁꯣꯔꯣꯛ ꯑꯗꯨꯅꯦꯕ ꯑꯗꯨ ꯃꯅꯥꯛꯇ ꯃꯥ ꯍꯨꯏ ꯑꯅꯤ ꯑꯍꯨꯝ ꯂꯩꯔꯝꯕ ꯌꯥꯝ ꯁꯥꯈ꯭ꯔ ꯃꯥꯜꯂꯦ ꯃꯣꯏꯁꯦ ꯅꯣꯡꯃ ꯅꯨꯡꯁꯤꯕ ꯋꯥꯅꯦꯗ ꯑꯗꯤ ꯍꯥꯏꯕꯗꯤ ꯌꯥꯝ ꯁꯥꯕꯗꯣ ꯍꯥꯏꯕ ꯃꯣꯏꯁꯨ ꯖꯒꯥ ꯌꯨꯝꯒꯨꯝꯕꯗ ꯆꯪꯉꯒ ꯂꯩꯕ ꯌꯥꯗ꯭ꯔꯕ
ꯍꯣꯏꯅꯦ ꯑꯗꯨꯅꯦ ꯑꯗꯨ ꯑꯣꯏꯔꯁꯨ ꯃꯣꯏ ꯃꯄꯨ ꯂꯩꯇꯕ ꯑꯣꯏꯔꯝꯃꯅꯤꯕꯣ
ꯍꯣꯏ ꯑꯗꯨ ꯑꯣꯏꯔꯁꯨ ꯃꯣꯏ ꯈꯟꯕ ꯍꯥꯏꯕꯗꯤ ꯖꯒꯥꯒꯨꯝꯕ ꯑꯃ ꯖꯒꯥ ꯃꯐꯝꯗ ꯑꯃ ꯆꯠꯂꯒ ꯅꯠꯇ꯭ꯔꯒꯅ ꯎ ꯄꯥꯝꯕꯤ ꯃꯈꯥꯗ ꯐꯝꯕ ꯌꯥꯗ꯭ꯔꯕ ꯑꯁꯨꯛ ꯁꯥꯕ ꯖꯒꯥꯗꯨꯗꯅꯦ ꯃ ꯃꯣꯏ ꯐꯝꯃꯤꯁꯦ ꯅꯨꯡꯕꯨ ꯅꯨꯡꯁꯤꯕꯅꯦ ꯃꯣꯏꯁꯦ ꯄꯥꯡꯒꯟꯒ ꯌꯥꯎꯗ꯭ꯔꯕꯅꯦ ꯁꯥꯕꯗꯨꯗꯀ ꯃꯣꯏꯁꯦ ꯀꯃꯥꯏꯅ ꯇꯧꯋꯏ ꯂꯥꯏꯕꯛꯇꯣ ꯍꯥꯏꯗꯤ ꯑꯗꯨꯗ ꯀꯩ ꯂꯩꯉꯣꯏꯁꯨ ꯂꯩ ꯃꯥꯜꯂꯦ ꯂꯩꯉꯣꯏ ꯃꯔꯥꯛꯛꯇ ꯑꯗꯨꯝ ꯈꯣꯠ ꯈꯣꯠꯂꯒ ꯃꯈꯥꯗꯗꯤ ꯏꯪꯉꯦꯅ ꯏꯪꯕꯅꯤꯅꯀꯣ ꯂꯩꯕꯥꯛ ꯑꯣ ꯂꯩꯕꯥꯛ ꯃꯈꯥꯗꯗꯤ ꯂꯩꯉꯣꯏ ꯃꯈꯥꯗꯗ ꯃꯈꯣꯏꯁꯨꯦ ꯂꯩꯉꯣꯏ ꯂꯩꯌꯦꯕ ꯌꯨꯝ ꯁꯥꯥꯟꯅꯉꯥꯏꯒꯤ ꯂꯩꯉꯣꯏ ꯊꯝꯕ ꯃꯥꯜꯂꯦ ꯑꯗꯨꯗ ꯀꯣꯔ ꯇꯣꯠꯂꯒ ꯃꯈꯥꯗ ꯇꯨꯝꯕ ꯋꯥꯅꯤꯗ ꯍꯥꯏꯕꯗꯤ ꯏꯪꯈꯠꯂꯛꯄ ꯃꯈꯥꯗꯒꯤ ꯏꯪꯪꯂꯉꯛꯄꯅꯤꯅꯀꯣ ꯑꯗꯨ ꯇꯨꯝ ꯂꯩꯕ ꯋꯥꯅꯤꯗ ꯑꯗꯨ ꯃꯊꯛꯇꯒꯤꯗꯤ ꯌꯥꯗ꯭ꯔꯦ ꯅꯨꯡꯁꯥꯅ
ꯇꯜꯂꯦ ꯑꯩꯈꯣꯏꯗꯤ ꯍꯧꯖꯤꯛ ꯑꯩꯈꯣꯏꯅ ꯂꯩꯕꯒꯤ ꯃꯊꯛꯇꯣ ꯑꯗꯨꯒꯤ ꯃꯊꯛ ꯑꯩꯈꯣꯏꯒꯤ ꯃꯊꯛꯀꯤ ꯂꯩꯀꯥꯏꯒꯤ ꯑꯃꯔꯣꯝꯗ ꯌꯦꯡꯔꯛꯄ ꯀꯥꯟꯗ ꯃꯤꯒꯤ ꯌꯨꯝ ꯑꯃ ꯂꯩꯌꯦꯕꯀꯣ ꯑꯗꯨ ꯃꯅꯥꯛꯇ ꯄꯨꯈ꯭ꯔꯤꯁꯨ ꯂꯩꯌꯦꯦꯕ ꯑꯗꯨ ꯅꯍꯥꯟꯁꯨ ꯑꯍꯥꯟꯕꯗ ꯃꯥꯗꯨꯒꯤ ꯄꯨꯈ꯭ꯔꯤ ꯏꯁꯤꯡꯗꯣ ꯁꯣꯛꯑꯒ ꯂꯩꯔꯝꯃꯦ ꯑꯩꯗꯤ ꯀꯔꯤ ꯇꯧꯅꯤꯡꯉꯥꯏꯔ ꯈꯜꯂꯒ ꯑꯗꯣ ꯉꯔꯥꯡꯒꯤ ꯅꯨꯡꯗꯥꯡꯗꯨꯁꯨ ꯀꯣ ꯍꯧꯖꯤꯛ ꯑꯩꯈꯣꯏꯅ ꯂꯩꯕ ꯂꯩꯀꯥꯏ ꯍꯥꯏꯁꯦ ꯍꯥꯏꯗꯤ ꯑꯩꯈꯣꯏꯅ ꯂꯩꯕ ꯃꯐꯝꯁꯤ ꯌꯥꯝꯅ ꯁꯥꯕꯁꯨ ꯅꯠꯇ꯭ꯔꯒ ꯑꯗꯨꯝ ꯍꯛꯆꯥꯡ ꯅꯞ ꯅꯞ ꯅꯥꯎꯔꯒ ꯃꯩꯒꯤ ꯃꯅꯥꯛꯇ ꯆꯪꯕ ꯉꯥꯝꯗꯣꯏꯕ ꯑꯗꯨꯒ ꯑꯗꯨꯗ ꯂꯩꯕ ꯅꯨꯄꯥ ꯃꯆꯥ ꯃꯔꯤ ꯃꯉꯥꯁꯦ ꯁꯤꯡꯅ ꯆꯥꯛ ꯏꯟꯁꯥꯡ ꯊꯣꯡꯕꯗꯣ ꯈꯪꯕ꯭ꯔꯣ
ꯎꯝ
ꯏꯝꯃꯣꯛ ꯁꯥꯔꯀꯥꯟꯗ ꯃꯣꯏꯗꯣ ꯑꯩꯗꯤ ꯎ ꯃꯊꯛ ꯅꯨꯡꯗꯥꯡꯗꯣ ꯃꯊꯛ ꯀꯥꯔ ꯌꯦꯡꯉꯦꯕ ꯑꯗꯨ ꯁꯤꯡꯅ ꯆꯥꯛ ꯌꯦꯟꯁꯥꯡ ꯊꯣꯡꯅ ꯂꯩꯔꯝꯃꯦ ꯑꯁ ꯑꯗꯨꯗ
ꯍꯥꯎꯗꯤ ꯍꯥꯎꯕꯅꯦ ꯃꯍꯥꯎꯗꯤ ꯇꯣꯉꯥꯟꯕꯅꯦ ꯑ ꯍ ꯈꯣꯡ ꯗꯨ
ꯋꯥꯕꯅꯤꯅ ꯍꯥꯏꯕꯗꯤ ꯑꯩꯈꯣꯏꯗꯤ ꯌꯥꯝ ꯁꯥꯔꯁꯨ ꯍꯧꯖꯤꯛꯀꯥꯟꯗꯤ ꯒ꯭ꯌꯥꯁꯁꯨ ꯇꯥꯡꯉꯦꯅ
ꯎꯝ
ꯑꯗꯨ ꯏꯆꯦꯅꯤꯁꯨ ꯑꯩꯈꯣꯏꯅꯤꯁꯨ ꯂꯩꯗꯦꯕ ꯑꯗꯨꯒꯤ ꯑꯗꯨꯗ ꯑꯣꯏꯔꯁꯨ ꯃꯩ ꯀꯩꯅꯣ ꯏꯂꯦꯛꯇ꯭ꯔꯤꯛꯇꯒꯤ ꯑꯗꯨꯝ ꯊꯣꯡꯉ ꯆꯥꯏꯑꯕ
ꯂꯩꯕꯨꯗꯤ ꯂꯥꯏꯔꯦ ꯑꯩꯈꯣꯏꯔꯣꯝꯗꯗꯤ ꯐꯪꯗ꯭ꯔꯕꯅꯦ
ꯑꯗꯨꯅꯦ ꯑꯗꯨ ꯁꯤꯃꯨꯛ ꯁꯥꯕ ꯀꯥꯟꯗ ꯁꯤꯡꯅ ꯇꯧꯔꯒ ꯆꯥꯛ ꯌꯦꯟꯁꯥꯡ ꯀꯟꯅ ꯊꯣꯡꯒ ꯂꯩꯔꯝꯃꯦ ꯑꯁ ꯑꯩꯗꯤ ꯑꯩꯁꯨ ꯁꯥꯏ ꯍꯥꯟꯅ ꯃꯊꯛꯇ ꯀꯥꯔꯤꯅꯦꯕ ꯑ ꯇꯉꯥꯏ ꯃꯣꯏꯅ ꯃꯩ ꯃꯅꯥꯛꯇ ꯂꯩꯕꯗꯨ ꯑꯁ ꯀꯌꯥꯝ ꯁꯥꯔꯝꯒꯦꯔꯥ ꯈꯜꯂꯒ ꯃꯣꯏꯁꯨ ꯑꯗꯨ ꯑꯗꯨꯗ ꯃꯣꯏꯁꯨ ꯑꯩꯉꯣꯟꯗ ꯌꯦꯡꯛꯑꯦ ꯑꯗꯨꯕꯨ ꯅꯨꯡꯗꯥꯡꯅꯤꯅ ꯃꯃꯤ ꯃꯃꯤ ꯎꯕꯗꯣ ꯑꯩꯕꯨ ꯑꯩꯅꯗꯤ ꯃꯣꯏꯕꯨꯁꯦ ꯃꯣꯏꯗꯤ ꯑꯩꯅ ꯐꯝ ꯂꯩꯕ ꯃꯐꯝꯗꯣ ꯀꯩꯅꯣ ꯃꯩꯒꯨꯝꯕ ꯊꯥꯟꯗꯦꯕ ꯑꯗꯨꯒꯤ ꯑꯩꯗꯤ ꯃꯣꯏꯕꯨ ꯎꯕ ꯃꯣꯏꯁꯨ ꯑꯩ ꯎꯔꯁꯨ ꯐꯖꯅ ꯎꯗꯕ ꯑꯗ ꯌꯦꯗꯤ ꯌꯦ ꯋꯥꯗꯣ ꯃꯆꯤ ꯃꯆꯤ ꯉꯥꯟꯅꯔꯒ ꯀꯣ ꯑꯩꯅ ꯂꯩ ꯍꯥꯏꯕ ꯑꯣꯏꯔꯝꯅꯦꯕ
ꯍꯣꯏ ꯃꯁꯦꯟ ꯈꯛꯇ ꯉꯥꯡꯅ ꯂꯩꯔꯝꯅꯤ
ꯍꯣꯏ ꯑꯗꯨ ꯑꯣꯏꯔꯝꯗꯧ ꯃꯥꯜꯂꯦ ꯍꯥꯏꯗꯤ ꯃꯥꯁꯨ ꯃꯣꯏꯁꯨ ꯑꯩꯉꯣꯟꯗ ꯐꯖꯅ ꯎꯗꯕꯀꯣ
ꯎꯝ
ꯈꯪꯗꯦꯗ ꯃꯤꯁꯤꯡꯁꯦ ꯑꯁ ꯃꯣꯏꯁꯦ ꯁꯥꯠꯗꯤ ꯁꯥꯔꯝꯅꯦ ꯑꯃꯨꯛꯀ ꯃꯣꯏꯒꯤ ꯌꯨꯝꯒꯤ ꯈꯨꯠꯁꯥꯗꯣ ꯆꯦꯛꯅ ꯁꯥꯗꯦꯕ ꯑꯗꯨꯝ ꯁꯥꯕꯗꯣ ꯑꯗꯨꯥꯏꯃꯨꯛ ꯁꯥꯖ ꯍꯧꯖꯤꯜꯂꯦ ꯃꯤꯁꯨ ꯄꯨꯟꯅ ꯄꯨꯟꯅ ꯌꯥꯝ ꯂꯩꯕ ꯃꯥꯜꯂꯦꯕ ꯁꯥ ꯁꯥꯗꯤ ꯌꯥꯝꯅꯗꯤ ꯁꯥꯔꯝꯗꯧ ꯃꯥꯜꯂꯦ
ꯁꯥꯝꯅꯤ ꯑꯗ ꯁꯥꯕ ꯃꯅꯨꯡꯗꯨꯗ ꯁꯤꯡꯅ ꯃꯩ ꯍꯥꯏꯕꯗꯤ ꯍꯧꯔꯒ ꯆꯥꯛ ꯏꯟꯁꯥꯡ ꯊꯣꯡꯕ ꯃꯇꯝ ꯇꯝꯗ ꯅ ꯇ꯭ꯔꯕꯅꯦꯅꯀꯣ ꯑꯣ ꯀꯣꯏꯣꯏ ꯅ ꯎꯗꯕ ꯁꯨꯃꯥꯏꯅ ꯍꯥꯏꯕꯗꯤ ꯌꯨꯝꯗ ꯆꯠꯂꯦ ꯍꯥꯏꯕ ꯋꯥꯅꯦꯕ ꯈꯨꯟꯗ ꯂꯩꯕ ꯀꯥꯟꯁꯤꯗꯗꯤ ꯍꯧꯖꯤꯛ ꯃꯩꯅ ꯑꯗꯨꯝ ꯍꯥꯏꯕꯗꯤ ꯁꯤꯡꯅ ꯊꯣꯡꯉꯒ ꯆꯥꯟꯅꯗ꯭ꯔꯦꯕ ꯍꯥꯏꯕꯗꯤ ꯅꯣꯡꯃ ꯐꯥꯗꯣꯛꯀꯨꯝꯕ ꯑꯩꯈꯣꯏꯅ ꯑꯗꯨꯝ ꯀꯣꯏꯕ ꯆꯠꯂꯒ ꯆꯥꯛ ꯆꯥꯃꯤꯟꯅꯔꯒ ꯑꯗꯨ ꯈꯛꯇ ꯑꯣꯏꯔꯦꯕ ꯑꯗꯨ ꯅꯠꯇꯕꯤꯗ ꯌꯨꯝꯗ ꯂꯩꯔꯗꯤ ꯑꯗꯨ ꯊꯣꯡꯅꯗ꯭ꯔꯦꯕ ꯍꯧꯖꯤꯛꯀꯥꯟꯗꯤ ꯍꯣꯏ ꯑꯩꯈꯣꯏꯅ ꯅꯣꯡꯃ ꯐꯗꯣ ꯊꯣꯡꯉꯦ ꯍꯥꯏꯔꯗꯤ ꯊꯣꯡꯕꯁꯨ ꯀꯥꯏꯗꯦ ꯑꯩꯈꯣꯏꯔꯣꯝꯗꯗꯤ ꯁꯤꯡꯁꯨ ꯋꯥꯠꯇꯕꯅꯤꯅꯀꯣ
ꯍꯣꯏ ꯑꯗꯨꯕꯨ ꯑꯗꯨꯒꯤ ꯃꯩꯗ ꯊꯣꯡꯕ ꯁꯥ ꯌꯦꯟꯁꯥꯡꯒꯤ ꯃꯍꯥꯎꯒ ꯍꯧꯖꯤꯛ ꯑꯩꯈꯣꯏꯅ ꯄꯥꯏꯔꯤꯕ ꯒ꯭ꯌꯥꯁꯀꯤ ꯃꯍꯥꯎꯗꯤ ꯐꯖꯅ ꯇꯣꯡꯉꯥꯟꯗꯅꯦꯍꯦ ꯑꯗꯨꯝ ꯑꯩꯈꯣꯏꯅ ꯀꯔꯤ ꯀꯔꯤ ꯆꯠꯄ ꯀꯥꯏꯗ ꯊꯣꯡꯉꯒ ꯆꯥꯏꯑꯕ ꯍꯣꯏ ꯃꯨꯟꯕꯕꯨꯗꯤ ꯃꯨꯜꯂꯦ ꯞ ꯆꯞ ꯃꯥꯟꯅꯩ ꯍꯥꯏꯔꯁꯨ ꯀ ꯍꯥꯏꯁꯤꯗ ꯑꯩꯈꯣꯏꯒꯤ ꯋꯥꯈꯜꯅꯔꯥ ꯅꯠꯇ꯭ꯔꯒ ꯑꯁꯦꯡꯕꯒꯤ ꯃꯍꯥꯎꯅꯔꯥ ꯈꯪꯗꯦ ꯇꯨꯡꯗꯤ ꯇꯣꯡꯉꯥꯜꯂꯦꯀꯣ ꯍꯥꯎꯕꯗꯤ ꯇꯣꯡꯉꯥꯜꯂꯦꯍꯦ
ꯍꯥꯏꯕꯗꯤ ꯃꯅꯝ ꯇꯣꯡꯉꯥꯜꯂꯦꯅ ꯍꯥꯏꯕꯗꯤ ꯑꯩꯈꯣꯏꯅ ꯊꯣꯡꯕꯕꯨ ꯏ ꯂꯧꯔꯛꯄ ꯈꯪꯗꯦꯅ ꯑꯩꯈꯣꯏꯅꯣꯡ ꯃꯗꯤ ꯃꯣꯏ ꯆꯤꯡꯒꯤ ꯃꯅꯝ ꯂꯥꯛꯑꯦꯅ ꯑꯩꯈꯣꯏꯅ ꯃꯩ ꯍꯧꯔꯛꯄ ꯑꯗꯨꯃꯥꯏ ꯇꯧꯕꯗꯨꯗ ꯑꯗꯨꯒꯤꯅꯤ ꯈꯦꯠꯅꯕ ꯍꯥꯏꯁꯦ ꯍꯥꯏꯕꯗꯤ ꯃꯩꯒꯤ ꯃꯅꯥꯝꯗꯨꯗꯤ ꯍꯦꯟꯖꯥꯡꯗ ꯆꯪꯈ꯭ꯔꯦꯅ ꯑꯩꯈꯣꯏꯅ ꯍꯧꯖꯤꯛꯀ ꯊꯣꯡꯂꯤꯕ ꯁꯤꯁꯦ ꯃꯅꯝ ꯆꯥꯡ ꯅꯃꯦ ꯑꯗꯨꯁꯨ
ꯃꯩꯗ ꯇꯧꯕꯗꯤ ꯃꯩꯁꯨ ꯀꯟꯕꯀꯣ ꯆꯥꯛ ꯌꯦꯟꯁꯥꯡꯁꯨ ꯍꯦꯛꯇ ꯎ ꯀꯟꯅꯤꯡꯈꯥꯏ ꯊꯣꯡꯔꯕꯅꯤꯅ ꯏꯟꯁꯥꯡꯁꯨ ꯃꯨꯟꯕ ꯊꯨꯔꯦ ꯃꯍꯥꯎꯁꯨ ꯇꯣꯡꯉꯥꯜꯂꯦ ꯆꯤꯡꯒꯤꯅ ꯂꯣꯏꯅ ꯆꯤꯡꯒꯤ ꯆꯥꯕ ꯑꯣꯏꯔꯣ ꯊꯛꯄ ꯑꯣꯏꯔꯣ ꯏꯁꯤꯡꯗꯪ ꯑꯣꯏꯔꯁꯨ ꯆꯤꯡꯒꯤ ꯏꯁꯤꯡꯅ ꯈꯦꯠꯅꯩꯌꯦꯕ
ꯍꯣꯏ ꯏꯁꯤꯡꯒꯤ ꯑꯩꯈꯣꯏ ꯆꯤꯡꯒꯤ ꯏꯁꯤꯡꯁꯤꯅꯀꯨ ꯀꯟꯕꯅꯦ ꯃꯥꯒꯤ
ꯍꯣꯏ ꯇꯧꯋꯦ ꯑꯗꯣ ꯑꯁꯛꯦꯡꯕ
ꯑꯣꯏꯕꯅꯦ ꯑꯗꯨꯁꯨ ꯃꯨꯁꯨ ꯃꯨꯕꯅꯦ ꯑꯗꯨꯅ ꯍꯥꯏꯗꯤ ꯃꯣꯏꯒꯤꯁꯦ ꯄꯨꯔꯥ ꯑꯁꯦꯡꯕꯗꯣ ꯑꯣꯏꯈ꯭ꯔꯕꯅꯦꯕ ꯃꯣꯏꯁꯦ ꯑꯗꯨ ꯅꯠꯇꯕꯤꯗ ꯑꯩꯈꯣꯏꯗ ꯇꯝꯄꯥꯛꯇ ꯂꯩꯕꯁꯤꯡꯒꯤ ꯏꯁꯤꯡ ꯁꯤꯡꯁꯤꯗꯤ ꯃꯣꯏꯅ ꯑꯃꯨꯛꯀ ꯂꯧꯔꯒ ꯆꯨꯞꯁꯤꯜꯂꯒ ꯑꯃꯨꯛꯀ ꯍꯤꯗꯥꯛ ꯊꯝꯕꯅꯤ ꯃꯍꯤꯛ ꯃꯍꯥꯡ ꯁꯤꯅꯉꯥꯏ ꯑꯩꯈꯣꯏꯒꯤꯁꯤꯅ ꯅꯠꯇꯕ ꯑꯥꯗꯒꯤ ꯂꯥꯛꯄ ꯄꯨꯔꯥ ꯈꯨꯗꯛꯇꯒꯤ ꯂꯥꯛꯄ ꯣꯏ ꯏꯁꯩ ꯏꯁꯤꯡꯗꯨꯅꯦꯕ ꯃꯣꯏ ꯑꯩꯈꯣꯏꯅ ꯁꯤꯖꯤꯟꯅꯔꯤꯁꯦ
ꯑꯗꯨꯅꯦ ꯑꯩꯗꯤ ꯊꯥꯏꯅ ꯃꯤꯅꯦ ꯏꯁꯤꯡꯁꯦ ꯈꯦꯠꯅꯩꯌꯦ ꯍꯥꯏꯅ ꯍꯥꯏꯔꯛꯑꯦꯕꯀꯣ ꯑꯩꯈꯣꯏ ꯑꯩꯈꯣꯏꯒꯤ ꯂꯩ ꯂꯩ ꯀꯥꯏꯗꯣ ꯑꯩꯈꯣꯏꯗꯤ ꯃꯅꯤꯡ ꯂꯩꯀꯥꯏꯅꯦꯕ ꯃꯃꯥꯡ ꯂꯩꯀꯥꯏꯒꯤ ꯑꯗꯨꯁꯨ ꯂꯣꯛꯇꯣ ꯃꯥꯟꯅꯗꯦꯕ ꯑꯗꯨꯝ ꯑꯍꯟꯁꯤꯡꯅ ꯑꯩꯈꯣꯏ ꯊꯕꯛ ꯁꯨꯕ ꯆꯠꯂꯗꯤ ꯑ ꯅꯣꯏꯒꯤ ꯂꯩꯀꯥꯏꯒꯤ ꯏꯁꯤꯡ ꯁꯦ ꯊꯛꯄ ꯍꯥꯎꯇꯦ ꯍꯥꯏꯌꯦꯕꯀꯣ ꯑꯗꯨꯝ ꯑꯗꯨꯃꯥꯏꯅ ꯍꯥꯏꯌꯦꯕ ꯑꯗꯨ ꯃꯃꯥꯡ ꯂꯩꯀꯥꯏꯅ ꯍꯥꯏꯔꯛꯄꯅꯦꯕ ꯑꯩꯈꯣꯏ ꯃꯅꯤꯡ ꯂꯩꯀꯥꯏꯁꯦ ꯍꯥꯎꯇꯦ ꯍꯥꯏꯅ ꯑꯗꯨ ꯑꯩꯅ ꯑꯍꯟꯁꯤꯡꯗ ꯀꯔꯤꯔꯣꯍ ꯃꯅꯤꯡ ꯂꯩꯀꯥꯏ ꯃꯃꯥ ꯂꯩꯀꯥꯏ ꯏꯁꯤꯡꯕꯨ ꯏꯁꯤꯡ ꯉꯥꯛꯇꯅꯦ ꯀꯃꯥꯏꯅ ꯍꯥꯎꯗꯕ꯭ꯔꯣ ꯍꯥꯏꯅ ꯑꯩꯅ ꯍꯥꯏꯔꯝꯃꯦ
ꯎꯝ
ꯑꯗꯣ ꯑꯩꯅ ꯍꯣꯏ ꯈꯦꯠꯅꯕꯁꯦ ꯊꯛꯄ ꯀꯥꯟꯗ ꯑꯩꯈꯣꯏꯒꯤꯁꯦ ꯂꯨꯝꯕꯨꯨꯝꯕꯨ ꯇꯧꯕꯒꯤ ꯇꯥꯏꯞ ꯇꯧꯔꯒ ꯃꯣꯏꯒꯤꯗꯤ ꯏꯪꯉꯒ ꯌꯥꯝ ꯏꯁꯤꯡꯗꯨ ꯌꯥꯝ ꯀꯜꯂꯒ ꯌꯥꯝ ꯍꯥꯎꯕ ꯊꯛꯄ ꯀꯥꯟꯗ ꯑꯩꯈꯣꯏ
ꯑꯣꯏꯕꯅꯦ ꯑꯣꯏꯕꯅꯦ ꯑꯩꯁꯨ ꯍꯥꯏꯕꯗꯤ ꯑꯩꯁꯨ ꯏꯁꯤꯡ ꯊꯛꯄ ꯀꯠꯂꯦꯕ ꯑꯗꯨꯒꯤ ꯑꯩ ꯑꯩꯁꯨ ꯏꯁꯤꯡꯒꯤ ꯃꯍꯥꯎꯁꯦ ꯈꯪꯈ꯭ꯔꯕꯅꯦ ꯑꯩ
ꯑ
ꯑꯩꯁꯨ ꯑꯗꯨꯒꯤꯗ ꯐꯖꯅ ꯈꯪꯈ꯭ꯔꯕꯅꯦ ꯑꯩꯁꯨ ꯁꯨ ꯏꯁꯤꯡ ꯊꯛꯄ ꯀꯟꯕ ꯃꯤꯅꯦꯅꯨꯀꯣ ꯑꯩ ꯑꯣ ꯑꯣꯖꯥꯅꯦ ꯑꯃ ꯄꯨꯔꯥ ꯑꯣꯖꯥꯗꯤ ꯑꯣꯖꯥꯅꯦ ꯍꯦꯛ ꯊꯥꯛꯈ꯭ꯔꯕ ꯑꯁꯤꯁꯤꯡꯁꯦ ꯈꯔ ꯃꯍꯥꯎ ꯈꯔ ꯋꯥꯠꯂꯦ ꯊꯨꯝꯌꯥꯛꯄꯤ ꯊꯨꯝꯌꯥꯛ ꯀꯠꯄꯩ ꯇꯥꯏꯞ ꯇꯧꯕ ꯅꯠꯇ꯭ꯔꯒ ꯃꯍꯥꯎ ꯑꯋꯥ ꯋꯥꯠꯄꯗꯣ ꯑꯗꯨ ꯇꯧꯕ ꯍꯥꯏꯕꯗꯤ ꯍꯤꯗꯥꯛ ꯃꯅꯝ ꯅꯝꯕꯒꯨꯝꯕ ꯀꯣ ꯍꯥꯏꯗꯤ ꯃꯍꯥꯎ ꯑꯩꯁꯦ ꯐꯖꯅ ꯈꯪꯕꯅꯦ ꯑꯩꯁꯦ ꯏꯆꯦ ꯑꯃꯁꯨ ꯂꯩꯌꯦ ꯑꯩꯅ ꯊꯕꯛ ꯇꯧꯃꯤꯟꯅꯕ ꯏꯆꯦ ꯑꯃꯁꯨ ꯂꯩꯑ ꯃꯥꯁꯨ ꯐꯖꯅ ꯈꯪꯕꯅꯦ ꯏꯁꯤꯡꯒꯤ ꯃꯔꯝꯗ
ꯑꯗꯨꯗꯤ ꯅꯣꯏꯅ ꯇꯣꯏꯅ ꯇꯣꯏꯅ ꯏꯁꯤꯡ ꯊꯛꯄꯗꯣ
ꯑꯗꯨꯅꯦ ꯑꯗꯨꯒꯤ ꯈꯥꯡꯕ꯭ꯔꯅꯦ ꯅꯣꯏꯗꯤ ꯈꯥꯡꯗꯧ ꯃꯥꯥꯟꯗꯦ ꯅꯪ ꯐꯄꯤꯁꯤꯡ ꯌꯥꯝ ꯊꯛꯇꯦꯅ ꯇꯥꯏꯅꯦ
ꯑꯩ ꯑꯩꯁꯦ ꯏꯆꯦ ꯃꯅꯥꯛꯇ ꯂꯥꯛꯄꯗꯒꯤ ꯍꯥꯏꯕꯗꯤ ꯏꯆꯦ ꯃꯅꯥꯛꯇꯤ ꯈꯔ ꯁꯥꯏꯌꯦ ꯑꯗꯨꯒ ꯑꯩꯒꯤ ꯃꯃꯥ ꯑꯥꯡꯗ ꯏꯁꯤꯡ ꯕꯣꯇꯥꯜꯗꯣ ꯊꯝꯕ ꯂꯩꯕ ꯊꯕꯛꯁꯨ ꯂꯩꯇꯕꯤꯒꯤ ꯑꯗꯨꯝ ꯏꯁꯤꯡ ꯎꯔꯕꯅꯦ ꯍꯦꯛ ꯊꯛꯄ ꯋꯥꯅꯦꯕ
ꯑꯣꯏꯕꯅꯦ ꯑꯣꯏꯕꯅꯦ
ꯃꯇꯝꯗꯗꯤ ꯑꯩꯁꯦ ꯏꯃꯥꯇꯣꯟꯒ ꯂꯩꯕꯅꯤꯅ ꯏꯃꯥꯇꯣꯟꯁꯨ ꯅꯪ ꯀꯔꯤ ꯏꯁꯤꯡ ꯑꯩ ꯅꯨꯃꯤꯠ ꯑꯃꯗ ꯏꯁꯤꯡꯗꯣ
ꯂꯤꯇꯔ ꯑꯃꯗꯤ ꯍꯥꯏꯔ ꯇꯪꯈꯥꯏꯁꯨ ꯌꯧꯔꯝꯃꯣꯏ ꯀꯞ ꯑꯃ ꯑꯅꯤ ꯊꯥꯑꯒ ꯑꯗꯨꯝ ꯇꯣꯛꯈ꯭ꯔꯦꯕ ꯆꯥꯛ ꯆꯥꯔꯝꯗꯥꯏꯗ ꯊꯛꯑꯅꯤ ꯑꯗꯨꯒ ꯅꯨꯡꯗꯥꯡꯗ ꯑꯃꯔꯛ ꯊꯛꯑꯅꯤ ꯂꯣꯏꯔꯦꯕ ꯏꯁꯥꯗꯣ
ꯑꯩꯒꯤꯁꯤꯅ ꯑꯩꯒꯤꯁꯤꯅꯀꯣ ꯍꯥꯏꯕꯗꯤ ꯌꯥꯔꯦ ꯃꯈꯩ ꯑꯗꯨꯝ ꯍꯥꯏꯕꯗꯤ ꯍꯩꯅꯈ꯭ꯔꯕꯗꯣ ꯌꯥꯝ ꯈꯣꯏꯔꯥꯡꯗ ꯏꯁꯤꯡ ꯌꯥꯝ ꯈꯣꯏꯔꯥꯡꯗ꯭ꯔꯁꯨ ꯑꯗꯨꯝ ꯊꯛꯄꯒꯤ ꯑꯗꯨꯝ ꯊꯛꯅꯤꯡꯂꯛꯄꯗꯣ ꯏꯁꯥꯅ